ꯇꯥꯕ꯭ꯔꯣ ꯇꯥꯕ꯭ꯔꯣ
ꯇꯥꯕ꯭ꯔꯣ ꯏꯁ ꯑꯩꯅ ꯉꯥꯁꯏꯗꯒꯤ ꯇꯥꯕ꯭ꯔꯣ ꯍꯥꯏꯖꯦ
ꯍꯜꯂꯣ
ꯀꯩꯗꯧꯔꯝꯃꯤꯅꯣ ꯇꯥꯗ꯭ꯔꯣ
ꯇꯥꯕ꯭ꯔ
ꯇꯥꯏꯌꯦ ꯇꯥꯗ꯭ꯔꯣ
ꯇꯥꯒꯦ ꯇꯥꯏ
ꯑꯩꯁ ꯅꯁꯥꯏꯋꯥꯏꯗꯒꯤ ꯇꯥꯕ꯭ꯔꯣ ꯍꯥꯏꯖꯦ ꯈꯨꯝꯗꯦ
ꯇꯥꯏ ꯇꯥꯏ ꯇꯥꯏ
ꯅꯨꯡꯉꯥꯏꯕ꯭ꯔꯗꯣ
ꯑꯗꯨ ꯇꯥꯏ ꯅꯨꯡꯉꯥꯏ
ꯍꯉꯣꯏ ꯃꯈꯣꯟꯗꯣ ꯀꯩꯗꯧꯋꯦ ꯍꯥꯏꯕ
ꯅꯪ ꯅꯪ ꯅꯪꯍꯉꯣꯏ ꯌꯣꯛꯄ ꯃꯥꯜꯂꯦꯗ ꯑꯁꯦꯡꯕ
ꯑꯩ ꯁꯥꯎꯅꯤꯡꯃꯟꯗꯅ ꯀꯩꯁꯨ ꯇꯧꯅꯤꯡꯉꯥꯏ ꯂꯩꯗꯕꯒꯤ ꯍꯪꯉꯣꯏꯗ ꯑꯣꯏꯅ ꯃꯇꯝ ꯄꯤꯈ꯭ꯔꯕ ꯅꯪꯒꯤ
ꯎꯝ ꯇꯧꯔꯝꯃꯅꯤ ꯅꯪꯗꯤ ꯅꯪꯗꯤ ꯇꯧꯔꯝꯃꯅꯤ ꯍꯪꯉꯣꯏ ꯍꯪꯉꯣꯏꯅ ꯂꯨꯈ꯭ꯔ ꯃꯥꯜꯂꯦ ꯍꯪꯉꯣꯏꯅ ꯂꯨꯒ꯭ꯔ ꯃꯥꯜꯂꯦ ꯉꯔꯥꯡꯗꯣ ꯅꯪ ꯑꯩ ꯑꯩꯉꯣꯟꯗ ꯑꯩ ꯉꯔꯥꯡ ꯌꯥꯝ ꯁꯥꯎꯅꯤꯡꯕꯅꯦ ꯑꯁꯦꯡꯕ
ꯅꯪꯅ ꯁꯧꯍꯦꯜꯂꯒ ꯑꯩꯉꯣꯟꯗ ꯁꯥꯎꯅꯤꯉꯥꯏ ꯂꯩꯕ꯭ꯔꯣ
ꯄꯨꯡ ꯑꯅꯤ ꯑꯗꯨꯋꯥꯏꯗ ꯇꯥꯕ꯭ꯔꯣ ꯇꯥꯕ꯭ꯔꯣꯒ ꯇꯧꯔꯒ
ꯏꯍꯤ ꯍꯤ ꯍꯤ
ꯇꯨꯝꯃꯨ ꯅꯨꯡꯉꯥꯏꯅ
ꯍꯨꯝ ꯍꯨꯝ ꯑꯩꯅ ꯗꯤꯁꯇꯔꯕ ꯇꯧꯕꯗꯣ ꯅꯨꯡꯉꯥꯏꯕ꯭ꯔ ꯉꯔꯥꯡ ꯍꯨꯝ ꯅꯨꯡꯉꯥꯏꯔꯣ
ꯅꯪ ꯗꯤꯁꯇꯥꯔꯞ ꯇꯧꯔꯁꯨ ꯑꯩ ꯑꯗꯨꯝ ꯇꯨꯝꯈꯤꯅꯤꯗꯤ
ꯎꯝ ꯅꯪ ꯑꯗꯨꯝ ꯇꯨꯝꯊꯈꯤꯕ꯭ꯔꯥ ꯄꯨꯡ ꯀꯌꯥꯗ ꯇꯨꯝꯊꯈꯤꯕ꯭ꯔꯥ ꯅꯪꯗꯣ
ꯈꯪꯗ꯭ꯔꯦꯗ ꯄꯨꯡ ꯀꯌꯥꯅ ꯇꯨꯝꯕꯅꯣ ꯈꯪꯗ꯭ꯔꯦꯗ
ꯌꯥꯝ ꯂꯥꯡꯉꯦ ꯏꯕꯦꯝꯃ ꯍꯨꯏ ꯍꯨꯏ ꯌꯥꯝ ꯈꯣꯡꯉꯦ
ꯍꯣꯏ ꯃꯤ ꯐꯠꯇꯕ ꯇꯥꯜ ꯇꯥꯜꯂꯤꯅꯤ ꯃꯤ
ꯀꯅꯥ ꯂꯥꯛꯄ꯭ꯔꯣ
ꯈꯪꯗꯦꯍꯦ ꯃꯩ ꯃꯨꯠꯄꯒ ꯃꯁꯥ ꯃꯁꯥꯒꯤ ꯀꯥꯗ ꯂꯩꯔꯦ ꯍꯧꯖꯤꯛꯇꯤ
ꯅꯣꯏ ꯃꯩ ꯃꯨꯠꯄ ꯍꯥꯏꯔꯦ ꯑꯈꯣꯏꯖꯨ ꯃꯨꯠꯈ꯭ꯔꯦ ꯍꯧꯖꯤꯛ ꯑꯈꯣꯏꯖꯨ ꯃꯨꯠꯈ꯭ꯔꯦ
ꯑꯣ ꯃꯨꯠꯁꯅꯨꯀꯣ ꯕꯦꯇ꯭ꯔꯤꯗꯤ ꯌꯥꯎꯕ꯭ꯔꯣ
ꯕꯦꯇ꯭ꯔꯤ ꯊꯥꯔꯇꯤ ꯅꯥꯏꯟ ꯄꯥꯔꯁꯦꯟ ꯌꯥꯎꯋꯦ
ꯎꯝ
ꯑꯦ ꯃꯩ ꯃꯨꯜꯂꯁꯨ ꯑꯩꯈꯣꯏꯒꯤ ꯀꯩꯅꯣ ꯂꯩꯌꯦꯗ ꯑꯥ ꯕꯦꯛ ꯄꯥꯋꯥꯔ ꯕꯦꯛ ꯑꯞ ꯂꯩꯌꯦꯗ ꯏꯟꯚꯥꯏꯇꯔ
ꯃꯩ ꯃꯨꯠꯂꯗꯤꯀꯣ
ꯎꯝ ꯌꯥꯔꯦ ꯌꯥꯔꯦ ꯇꯥꯔꯦ
ꯃꯩ ꯃꯨꯠꯂꯗꯤ ꯑꯣꯇꯣꯃꯦꯇꯤꯛ ꯑꯗꯨꯝ ꯑꯣꯇꯣꯗ ꯊꯝꯕꯅꯦꯕ ꯉꯥꯜꯂꯦꯗ ꯃꯩꯗꯤ ꯃꯨꯠꯈ꯭ꯔꯕꯅꯦꯕ ꯑ ꯏꯟꯚꯔꯇꯔꯗ ꯉꯥꯜꯂꯦ ꯍꯧꯖꯤꯛ
ꯎꯝ
ꯍꯣꯏ ꯃꯩ ꯂꯥꯛꯑꯗꯤ ꯑꯗꯣ ꯑꯃꯨꯛ ꯆꯦꯟꯖ ꯇꯧꯈ꯭ꯔꯅꯤ ꯃꯊꯟꯇ
ꯍꯣꯏ ꯍꯣꯏ ꯍꯣꯏ
ꯍꯣꯏ ꯍꯣꯏ ꯍꯣꯏ ꯍꯧꯔꯛꯀꯅꯨꯀꯣ ꯅꯪ ꯎꯝ
ꯀꯔꯤꯒꯤꯅꯣ
ꯑꯩꯕꯨ ꯑꯩꯕꯨ ꯉꯔꯥꯡ ꯍꯪꯉꯣꯏꯒ ꯇꯨꯝꯍꯟꯕ ꯎꯝ
ꯇꯨꯝꯍꯟꯗ꯭ꯔꯗꯤ ꯉꯁꯤꯁꯨ ꯈꯣꯡꯉꯗꯤ ꯐꯗꯣꯏꯕꯥ
ꯎꯝ ꯈꯔ ꯈꯔ ꯇꯥꯏ
ꯑꯩꯈꯣꯏ ꯃꯅꯥꯛꯇ ꯑꯩꯈꯣꯏ ꯃꯅꯥꯛꯇ ꯄꯨꯈ꯭ꯔꯤ ꯂꯩꯌꯦꯕ ꯑꯗꯨꯒꯤ
ꯅꯪ ꯐꯣꯟꯗꯣ ꯅꯪ ꯐꯣꯟꯗꯣ ꯑꯥ ꯄꯨꯈ꯭ꯔꯤ ꯃꯅꯥꯛꯇ ꯊꯝꯕ ꯃꯥꯜꯂꯦꯗꯥ ꯅꯪ ꯉꯔꯥꯡ ꯌꯥꯝ ꯂꯥꯡꯉꯦ
ꯄꯨꯈ꯭ꯔꯤ ꯃꯅꯥꯛꯇꯅꯗꯤ ꯍꯥꯉꯣꯏꯗ ꯄꯤꯕ ꯑꯩꯅ ꯅꯪꯒ ꯋꯥꯔꯤ ꯁꯥꯥꯎꯋꯣꯅ
ꯂꯣꯏꯔꯦꯍꯦ ꯅꯪ ꯉꯁꯤ ꯇꯧꯔꯗꯤꯒꯣ ꯑꯩꯗꯤ ꯐꯣꯟ ꯂꯥꯞꯅ ꯊꯝꯈ꯭ꯔꯅꯤꯀꯣ
ꯌꯥꯔꯣꯏ ꯇꯥꯒꯗꯧꯕꯅꯤ
ꯎꯝ ꯉꯔꯥꯡꯗꯣ ꯉꯔꯥꯡꯗꯣ ꯉꯔꯥꯡꯗꯣ ꯑꯩ ꯎꯝ ꯑꯩꯗꯣ ꯅꯥꯀꯣꯡꯗ ꯆꯞꯂꯒ ꯑꯗꯨꯝ ꯇꯨꯝꯕꯅꯤꯀꯣ ꯑꯩ ꯐꯠꯇꯤ ꯐꯠꯇꯤ ꯐꯠꯇꯕꯅꯦ ꯑꯗꯨꯗꯣ ꯑꯁꯦꯝꯕ
ꯁ꯭ꯄꯤꯀꯔ ꯑꯣꯟ ꯊꯝ ꯊꯝꯃꯒ
ꯅꯪꯁꯦ ꯅꯪꯁꯦ ꯑꯩ ꯅꯪꯁꯦ ꯑꯩꯕꯨ ꯗꯁꯐꯤꯒꯔ ꯍꯦꯟꯗꯤꯀ꯭ꯔꯥꯏꯞ ꯑꯣꯜꯂꯣ ꯍꯥꯏꯅ ꯇꯧꯕ ꯃꯥꯜꯂꯦꯗ
ꯀꯔꯤ ꯑꯩ ꯅꯪꯉꯣꯟꯗ ꯑꯗꯨꯃꯥꯏꯅ ꯇꯧ ꯍꯥꯏꯗꯦꯗꯅ ꯁ꯭ꯄꯤꯀꯔ ꯑꯣꯟ ꯇꯧꯔꯒ ꯊꯝꯕ ꯌꯥꯥꯏꯅ ꯅꯪ
ꯌꯥꯏ ꯑꯩꯗꯤ ꯉꯔꯥꯡ ꯅꯥꯈꯣꯡꯆꯞꯂꯒ ꯑꯗꯨꯝ ꯂꯩꯕꯅꯦ
ꯅꯪꯕꯨ
ꯃꯥ ꯔꯦꯗꯤꯌꯦꯁꯟꯗꯣ ꯌꯥꯝ ꯀꯟꯕꯅꯤꯀꯣ ꯑꯗꯨꯒꯤ ꯑꯩ ꯇꯟꯕ ꯐꯣꯟꯒꯤ ꯔꯦꯗꯤꯌꯦꯁꯟ
ꯑꯗꯣ ꯁ꯭ꯄꯤꯀꯔ ꯑꯣꯟ ꯁ꯭ꯄꯤꯀꯔ ꯑꯣꯟ ꯇꯧꯔꯒ ꯇꯦꯕꯜꯗꯔ ꯊꯝꯕ ꯌꯥꯗ꯭ꯔꯥ
ꯑꯗꯣ ꯅꯪꯅ ꯉꯥꯡꯕꯗꯣ ꯇꯥꯔꯔꯣꯏꯗꯕ ꯑꯃꯨꯛꯀꯤ
ꯑꯗꯨꯒ ꯁ꯭ꯄꯤꯀꯔ ꯑꯣꯟ ꯇꯧꯔꯗꯤ ꯇꯥꯅꯤꯗꯅ
ꯎꯝ
ꯑꯩꯗꯤ ꯑꯗꯨꯃꯥꯏꯅ ꯊꯝꯕꯅꯦ
ꯉꯁꯤꯗꯤ ꯉꯁꯤ ꯉꯁꯤꯗꯤ ꯑꯗꯨꯃꯥꯏꯅ ꯇꯧꯅꯤ ꯑꯩ ꯉꯁꯤꯗꯤ ꯑꯩ ꯉꯁꯤ ꯉꯁꯤꯗꯤ ꯅꯪ ꯉꯁꯤ ꯅꯪ ꯑꯩꯒꯤ ꯄꯥꯄꯤꯒ ꯇꯨꯝꯃꯣꯀꯣ
ꯀꯥꯏꯗ ꯂꯩꯒꯦ
ꯃꯥ ꯑꯁꯤ ꯋꯥꯔꯦꯟꯗꯥꯗ ꯂꯩꯌꯦ
ꯃꯁꯛ ꯊꯤꯕ ꯑꯣꯏꯔꯝꯅꯤ
ꯑꯦꯏ ꯐꯖꯕꯅꯦꯍꯦ ꯁꯛꯇꯤ ꯃꯁꯛꯇꯤ ꯌꯣ ꯇꯥꯈ꯭ꯔꯖꯥꯠꯅꯤ ꯃꯇꯨ ꯁꯥꯡ ꯁꯥꯡꯅ ꯑꯩꯒꯤ ꯔꯨꯝꯗ ꯑꯗꯨꯝ ꯆꯪꯂꯛꯑꯦ ꯃꯥꯗꯣ
ꯑꯩꯖꯨ ꯍꯣꯏꯒꯤ ꯑꯃ ꯅꯨꯄꯤꯔꯣ ꯅꯨꯄꯥꯔꯣ
ꯎꯝ ꯅꯨꯄꯤꯅꯦ
ꯃꯆꯥ ꯂꯩꯔꯗꯤ ꯂꯧꯅꯨ
ꯎꯝ ꯌꯥꯝ ꯐꯖꯕꯅꯦ
ꯇꯣꯛꯈ꯭ꯔꯣ ꯍꯥꯏꯌꯨ
ꯍꯦ ꯃꯆꯥ ꯈꯔ ꯃꯆꯥ ꯑꯣꯏꯔꯤꯗ
ꯐꯣꯇꯣ ꯊꯔꯛꯑꯣ
ꯑꯩ ꯀꯥꯞꯄ ꯂꯩꯇꯦꯍꯦ ꯅꯥꯏꯟ ꯀꯥꯞ ꯂꯣꯏ ꯗꯤꯂꯦꯠ ꯆꯠꯂꯦ ꯑꯩ ꯑꯩ ꯑꯩꯒ ꯀꯥꯞꯃꯤꯟ
ꯑꯖ ꯑꯗꯨꯗꯤ
ꯑꯩꯒ ꯀꯥꯞꯃꯤꯟꯅꯕ ꯑꯩ ꯍꯧꯖꯤꯛ ꯃꯝꯕꯅꯤ ꯅꯨꯡꯉꯥꯏꯔꯣꯏꯗ ꯃꯥ ꯃꯥ ꯂꯩꯐꯝꯗꯣ ꯑꯣ ꯂꯥꯏꯠ ꯂꯩꯇꯦ
ꯀꯧ ꯋꯣ ꯑꯗꯨꯗꯤ
ꯑꯁ ꯅꯪꯖꯨ ꯍꯨꯏ ꯀꯌꯥꯃꯨꯛ ꯄꯥꯝꯕꯩ ꯇꯥꯏꯞꯇ ꯀꯣꯟꯅꯤꯡꯕ꯭ꯔꯥ ꯅꯪ ꯑꯩꯅ ꯏꯔꯨꯕꯤꯕꯅꯦ
ꯍꯧꯗꯣꯡ ꯍꯧꯗꯣꯡꯖꯨꯀꯣ ꯏꯔꯨꯕꯤꯔꯥ ꯇꯨꯃꯤꯟꯅꯕꯅꯦ
ꯑꯩ ꯅꯍꯥꯟ ꯁꯟꯗꯦꯗ ꯏꯔꯨꯕꯤꯕꯅꯦꯅ ꯃꯥꯏ ꯃꯇꯨꯒꯨꯝꯕ ꯂꯣꯏꯅ ꯁꯝ ꯁꯝꯖꯤꯠꯅ ꯈꯣꯏꯗꯣꯛꯄꯤꯔꯒ
ꯍꯣ ꯍꯣꯏ ꯌꯥꯝ ꯍꯩꯔꯦ ꯅꯪ ꯊꯕꯛ ꯌꯥꯝ ꯐꯥꯔꯦ
ꯑꯦ ꯑꯩꯗꯤ ꯍꯨꯏꯗꯤ ꯌꯥꯝ ꯀꯦꯌꯔ ꯇꯧꯕꯅꯦ ꯑꯗꯨꯕꯨ ꯑꯩ ꯆꯪꯍꯟꯗꯦꯕ ꯔꯨꯝ ꯔꯨꯝꯗꯣ ꯃꯣꯠꯀꯅꯤ ꯍꯥꯏꯅ ꯃꯥꯟ ꯃꯥꯗꯣ ꯃꯥ ꯃꯥꯒꯤ ꯃꯔꯨꯞ ꯂꯩꯌꯦꯕ ꯁꯥꯟꯅꯕꯗꯣ ꯑꯗꯨꯝ ꯂꯥꯛꯑꯦꯕ ꯎꯝ ꯑꯩꯅ ꯑꯩꯅ ꯇꯟꯕꯒꯤꯀꯣ ꯏꯔꯨꯕꯤꯗ꯭ꯔꯗꯤ ꯅꯝꯃꯦꯕ ꯃꯅꯝ ꯆꯦꯜꯂꯦꯕ ꯑꯗꯨꯒꯤ ꯑꯩ ꯐꯃꯨꯡꯗ ꯑꯗꯨꯝ ꯀꯥꯕ ꯁꯥꯕꯅꯤ ꯃꯥꯅ ꯑꯩꯅ ꯑꯩꯅ ꯍꯦꯠ ꯇꯧꯈ꯭ꯔꯗꯤ ꯑꯗꯨꯝ ꯊꯣꯛꯈ꯭ꯔꯅꯤ ꯃꯥ ꯑꯩꯕꯨ ꯌꯥꯝ ꯀꯤꯝꯅꯦ ꯉꯁꯥꯏꯖꯨ ꯑꯩꯅ ꯑꯩꯅ ꯑꯩꯅ ꯑꯦ ꯆꯤꯛꯀꯟ ꯆꯤꯛꯀꯟ ꯂꯦꯛ ꯄꯤꯁ ꯄꯨꯔꯛꯑꯦ
ꯃꯥꯒꯤꯗꯃꯛ
ꯑꯥꯏ ꯃꯥꯒꯤꯗꯃꯛ ꯌꯥꯡꯈꯩꯒꯤ ꯃꯈꯣꯡ ꯈꯛꯇꯅꯦ ꯑꯩꯅ ꯄꯨꯕꯗꯣ ꯃꯥꯅ ꯑꯩꯅ ꯈꯔ ꯐꯨꯠ ꯑ ꯐꯨꯠꯂꯒ ꯊꯨꯝ ꯈꯔ ꯆꯥꯏꯕꯤꯔꯒ ꯑꯗꯨꯝ ꯄꯤꯒ꯭ꯥꯔꯝꯅꯦ
ꯑꯩ ꯂꯥꯛꯑꯗꯤ ꯑꯗꯨꯝ ꯍꯔꯥꯎꯒꯅꯤ ꯆꯣꯡꯒꯅꯤ ꯀꯔꯤ ꯇꯧꯅꯤ ꯌꯝ ꯇꯧꯋꯦ ꯅꯣꯡꯃꯩ ꯎꯠꯄꯤꯒꯦ
ꯅꯪꯒꯤ ꯅꯣꯡꯃꯥ ꯗꯨꯗꯤ ꯂꯩꯔꯥꯅꯨ
ꯌꯥꯝ ꯀꯨꯏꯠ ꯇꯧꯕꯅꯦ ꯅꯪꯁꯨ ꯉꯥꯏꯉꯝꯗꯕ ꯇꯧꯅꯨꯗ
ꯑꯏꯁ ꯃꯤ ꯀꯩꯅꯣ ꯇꯧꯋꯦ ꯃꯩ ꯑꯃꯨꯛ ꯂꯥꯛꯑꯦ ꯏꯀꯥꯏ
ꯃꯩ ꯑꯃꯨꯛ ꯂꯥꯛꯑꯦ ꯏꯀꯥꯏ
ꯁꯤꯁ ꯅꯌꯥꯝꯕ ꯀꯥꯏ ꯆꯠꯈ꯭ꯔꯦ
ꯏꯌꯥꯝꯕ ꯅꯠꯇꯦꯍꯦ ꯏꯅꯥꯎ ꯅꯨꯨꯄꯥꯅꯤ ꯀꯩꯅꯣ
ꯀꯥꯏ ꯆꯠꯈ꯭ꯔꯦ ꯃꯥ
ꯃꯥꯏ ꯀꯥꯗ
ꯅꯣꯏ ꯔꯨꯝ ꯇꯣꯉꯥꯟ ꯇꯣꯉꯥꯟꯕ ꯂꯩꯕ꯭ꯔꯣ
ꯍꯣꯏ ꯏꯅꯥꯎ ꯅꯨꯄꯥꯒꯤ ꯔꯨꯝ ꯇꯣꯉꯥꯜꯂꯦ ꯈꯣꯏ ꯕꯣꯛꯒꯤ ꯔꯨꯝ ꯇꯣꯉꯥꯜꯂꯦ ꯑꯩꯒꯤ ꯔꯨꯝ ꯇꯣꯉꯥꯜꯂꯦ
ꯎꯝ ꯔꯨꯝ ꯀꯌꯥ ꯂꯩꯕ꯭ꯔꯣ
ꯑꯍꯨꯝ
ꯀꯤꯠꯆꯟꯅ ꯑꯃꯈꯛꯇ ꯀꯤꯠꯆꯟꯅ ꯀꯥꯏ ꯂꯩꯕ
ꯎꯝ ꯀꯤꯆꯟ ꯔꯨꯝ ꯃꯅꯥꯛꯇ
ꯅꯪ ꯅꯪ ꯅꯪꯒꯤ ꯔꯨꯝ ꯃꯅꯥꯛꯇ
ꯑꯩꯒꯤ ꯔꯨꯝ ꯃꯅꯥꯛꯇ ꯅꯠꯇꯦ ꯃꯃꯥꯡꯗ ꯃꯃꯥꯡꯗ
ꯃꯃꯥꯡꯗ ꯀꯅꯥ ꯇꯨꯝꯕ
ꯔꯨꯝꯒꯤ ꯏꯁꯇ꯭ꯔꯦꯠ ꯅꯠꯇꯦ ꯇꯣꯡꯉꯥꯜꯂꯤ ꯀꯤ ꯀꯤꯠꯆꯟꯗꯨꯗꯤ ꯑꯥꯂꯛ ꯁꯥꯏꯌꯦ
ꯑꯗꯨ ꯅꯪ ꯄꯨꯟꯗꯤ ꯄꯨꯜꯂꯤ ꯍꯥꯏꯕ ꯅꯠꯇ꯭ꯔꯣ ꯀꯔꯤꯔꯣ
ꯀꯤꯠꯆꯟꯗꯤ ꯇꯣꯉꯥꯜꯂꯦꯕ ꯀꯥꯅ ꯇꯣꯉꯥꯟꯕ
ꯎꯝ ꯗꯨꯃꯥꯏ ꯍꯥꯏꯕ ꯌꯥꯗ꯭ꯔꯣ ꯉꯁꯥꯏꯗꯤ ꯄꯨꯜꯂꯦ ꯍꯥꯏꯌꯦ ꯔꯨꯝꯒ
ꯑꯩ ꯄꯨꯜꯂꯤ ꯍꯥꯏꯗꯦ
ꯍꯥꯏꯕꯅꯤꯀꯣ ꯑꯗꯨꯃꯥꯏ ꯂꯣꯠꯀꯅꯨ
ꯑꯩ ꯑꯗꯨꯃꯥꯏ ꯁꯨꯛꯍꯥꯏ ꯍꯥꯏꯕꯤꯗꯦꯀꯣ ꯅꯉꯣꯟꯗ
ꯏꯁ ꯍꯧꯖꯤꯛ ꯍꯥꯏꯔꯒ
ꯍꯥꯌꯦꯡ ꯊꯕꯛ ꯆꯠꯒꯗ꯭ꯔꯣ
ꯑꯩꯗꯤ ꯄꯨꯡ ꯑꯦꯂꯕꯦꯟ ꯏꯂꯚꯦꯟ ꯊꯥꯔꯇꯤꯒꯨꯝꯕ ꯌꯧꯅꯕ ꯆꯠꯄꯅꯦꯗ
ꯂꯥꯞꯄ꯭ꯔꯥ ꯅꯪ ꯊꯕꯛ ꯃꯐꯝꯗꯣ
ꯂꯥꯞꯇꯦ ꯑꯥ ꯖꯁ ꯑꯥ ꯇ꯭ꯋꯨꯟꯇꯤ ꯃꯤꯅꯤꯠꯁ ꯀꯨꯝꯕꯅꯦ
ꯒꯥꯔꯤ ꯑꯆꯧꯕꯅ ꯆꯠꯄ꯭ꯔꯥ ꯄꯤꯛꯄꯅ
ꯃꯔꯛ ꯃꯔꯛ ꯑꯆꯧꯕꯅ ꯆꯠꯂꯦ ꯃꯔꯛ ꯃꯔꯛ ꯃꯆꯥꯅ ꯆꯠꯂꯦ ꯅꯣꯡ ꯆꯨꯕ ꯀꯥꯟꯗ ꯑꯆꯧꯕ ꯆꯠꯄ ꯃꯆꯥ ꯑꯥ ꯅꯣꯡ ꯆꯨꯗ꯭ꯔꯤꯉꯩꯗ ꯃꯆꯥꯅ ꯆꯠꯄ
ꯅꯣꯡ ꯆꯨꯕꯗꯣ ꯃꯆꯥꯅ ꯆꯠꯄ ꯌꯥꯗ꯭ꯔꯦ
ꯊꯧꯔꯛꯀꯅꯨꯀꯣ ꯅꯪ
ꯎꯝ
ꯂꯣꯏꯔꯦꯍꯦ ꯍꯥ ꯑꯩꯗꯣ ꯌꯥꯝ ꯆꯥꯛ ꯆꯥꯈ꯭ꯔꯦ ꯉꯁꯤ ꯇꯨꯝꯁꯨ ꯇꯨꯝꯅꯤꯡꯉꯦ
ꯇꯨꯝꯃꯥꯒꯦꯔꯣ ꯑꯗꯨꯗꯤ
ꯑꯩꯗꯣ ꯉꯁꯤ ꯄ꯭ꯔꯣꯁꯦꯁ ꯀꯔꯤꯁꯨ ꯇꯧꯗ꯭ꯔꯦ ꯀꯔꯝꯃꯥꯏꯅ ꯇꯧꯅꯤ ꯈꯪꯗꯦꯗ
ꯅꯪ ꯈꯪꯗ꯭ꯔꯁꯖꯨ ꯑꯩ ꯅꯪ ꯈꯪꯗ꯭ꯔꯗꯤ ꯑꯩꯁꯨ ꯈꯪꯗ꯭ꯔꯦꯗꯨꯅꯤ
ꯑꯩ ꯊꯕꯛ ꯀꯔꯤꯁꯨ ꯇꯧꯗ꯭ꯔꯦ ꯍꯧꯖꯤꯛ ꯇꯧꯕꯗꯣ ꯒ꯭ꯌꯥꯟ ꯃꯦꯟ ꯇꯥꯗꯔꯦꯗ ꯀꯔꯝꯃꯥꯏꯅ ꯇꯧꯔꯁꯤꯔꯥ ꯈꯪꯗꯦ ꯇꯧꯕꯁꯨ ꯌꯥꯗꯦ
ꯀꯃꯥꯏ ꯌꯥꯗ꯭ꯔꯤꯅꯣ
ꯈꯪꯗꯦ ꯑꯁꯤꯗ ꯍꯥꯏꯕ ꯌꯥꯔꯣꯏꯗ